ꯑꯥꯎ
ꯑ ꯇꯝꯕ ꯎ
ꯑꯐ ꯇꯥꯛꯑꯣꯣ ꯃꯦꯁꯦꯖ ꯑꯗꯨꯃꯥꯏꯅ ꯏꯈ꯭ꯔꯕꯅꯦ ꯑꯩꯗꯣ
ꯀꯅꯁꯦꯁꯥ
ꯌꯥꯔꯦ ꯌꯥꯔꯦ ꯑ ꯁꯅꯥꯏꯗꯨ ꯒꯥꯟꯙꯤ ꯀꯁꯇꯃꯔ ꯆꯪꯕ ꯈꯪꯗꯦꯍꯦ
ꯀꯇꯃꯥꯏꯅ ꯂꯥꯛꯇꯦ ꯅꯨꯡꯗꯥꯡ ꯄꯨꯡ ꯅꯥꯏꯟ ꯅꯥꯏꯟ ꯊꯥꯔꯇꯤ ꯑꯗꯨꯋꯥꯏꯗ ꯃꯤ ꯊꯕꯛ ꯆꯠꯂꯒ ꯍꯜꯂꯛꯑꯦꯅ ꯑꯗꯨꯒꯤ ꯃꯇꯝꯗ ꯊꯝꯕ ꯂ
ꯅꯪ ꯀ꯭ꯣꯁꯤ ꯑ ꯑꯣꯕ ꯍꯥꯔ ꯑꯗꯨꯝ ꯇꯥꯎꯔꯒ ꯌꯣꯂꯣ
ꯑꯩ ꯑꯩꯁꯨ ꯑꯗꯨ ꯈꯜꯂꯒ ꯂꯩꯕꯅꯦ ꯑꯗꯨ ꯏꯆꯦꯕꯨ ꯀꯩꯅꯣ ꯎ ꯂꯝꯪꯒ ꯀ꯭ꯔꯣꯁꯦꯠꯀꯤ ꯀꯩꯅꯣꯗꯣ ꯀꯆꯤꯒ ꯀꯥꯏꯩꯅ ꯇ ꯑꯗꯨ ꯂꯥꯎ ꯄꯕꯤꯌꯣ ꯍ ꯍꯩꯌꯦꯦ ꯇꯧꯕꯅꯦ
ꯎꯝ ꯑꯗꯨꯃꯥꯏꯅ ꯇꯥꯎꯕ ꯌꯥꯏ ꯋꯥ
ꯑꯗꯨꯝ ꯈꯪꯗ꯭ꯔꯁꯨ ꯑꯗꯨꯝ ꯇꯝꯅꯤꯡꯉꯥꯏꯀꯣ ꯇꯝꯅꯕ ꯀꯩ ꯀꯩꯅꯣ ꯁꯦꯝꯅꯕ
ꯃꯤ ꯈꯔꯥ ꯑꯣꯗꯔ ꯂꯥꯛꯀꯅꯦꯕ ꯑꯗꯨꯣ
ꯀꯤꯠꯆꯦꯟ ꯀꯤꯠꯆꯦꯟ ꯁꯦꯝꯂꯒ ꯑꯗꯨꯝ ꯁꯝꯅꯩꯌꯦꯕ ꯑꯗꯨ ꯃꯅꯥꯛꯇ ꯔꯣꯍꯟ ꯍꯣꯏꯒꯩ ꯀꯗ ꯑ ꯀꯤꯆꯦꯟꯒꯨꯝꯕ ꯀꯩ ꯀꯩꯒꯨꯝꯕ ꯑꯗꯨꯝ ꯇꯧꯕ ꯌꯥꯏꯅ ꯑ ꯀ꯭ꯂꯤꯞ ꯀ꯭ꯞ ꯀ꯭ꯂꯤꯞꯇ ꯀꯩꯅꯣ ꯇꯧꯕꯁꯨ ꯌꯥꯏꯅ
ꯎꯝ ꯑꯗꯨꯒꯨꯝꯕꯗ ꯇꯧꯕ ꯌꯥꯏꯌꯦ ꯅꯪꯅ ꯌꯥꯔꯗꯤ ꯑꯣꯟꯂꯥꯏꯟꯗꯁꯨ ꯌꯣꯟꯕ ꯌꯥꯏꯌꯦ
ꯎꯝ ꯑꯣꯟꯂꯥꯏꯟꯗꯣ ꯌꯣꯟꯕ ꯍꯩꯈꯔꯅꯤ
ꯅꯪꯅ ꯑꯁꯗꯣ ꯈꯔꯗꯤ ꯋꯥ ꯋꯥꯒꯅꯦ ꯄꯣꯁꯒꯃ ꯆ ꯌꯥꯆꯠꯂꯒ ꯄꯊꯥ ꯆꯠꯅꯤꯅ
ꯄꯦꯀꯦꯠꯁꯀꯨꯝꯕ ꯑꯗꯨꯒꯨꯝꯕ ꯀꯩ ꯀꯥꯏꯩꯅ ꯆꯪ ꯀ ꯑ ꯑꯗꯨꯒꯨꯝꯕ ꯑꯣꯏꯔꯒ ꯁꯤꯤ ꯃꯥꯡꯒꯗꯧꯕ ꯃꯥꯜꯂꯦꯗ ꯑꯣꯟꯂꯥꯏꯟꯗ ꯌꯣꯟꯕꯗꯨꯁꯨ
ꯆ ꯗꯤꯂꯤꯚꯔꯤ ꯆꯥꯔꯖ ꯂꯥꯎꯔ ꯂꯣꯏꯔꯦ ꯀꯩꯅꯣ
ꯦ ꯆꯔꯖ
ꯋꯥꯟ ꯍꯟꯗ꯭ꯔꯦꯠ ꯇꯨ ꯍꯟꯗ꯭ꯔꯦꯠꯀꯨꯝꯕ ꯂꯧꯕꯅꯦ
ꯎ
ꯑꯗꯣ ꯀꯜꯂꯤꯞ ꯨꯃꯗꯗꯤ ꯍꯣꯏ
ꯑꯗꯨ ꯃꯖ ꯑ ꯑꯗꯣ ꯌꯨ ꯌꯨ ꯁꯥꯏꯟ ꯍꯥꯏꯕ꯭ꯔꯥ ꯀꯔꯤ ꯍꯥꯏꯕ꯭ꯔꯥ ꯃꯦꯖꯣꯒꯤ ꯑꯦꯞꯁ ꯑꯂꯌꯦꯅꯥ
ꯎꯝ
ꯑꯗꯨ ꯑꯦꯞꯁꯇ ꯊꯥꯖꯕ ꯌꯥꯕ꯭ꯔꯥꯅꯦ
ꯌꯥꯕꯅꯦ ꯑꯗꯤ ꯑꯁꯨ ꯇ ꯑꯣꯈꯔꯦ ꯃꯣꯖꯗ
ꯑꯣꯈꯣꯏ ꯑꯣꯗ ꯇꯧꯒ
ꯁ꯭ꯂꯤꯀꯔ ꯑꯃ ꯑꯣꯗ ꯇꯅꯦ ꯑꯣ ꯀ꯭ꯋꯥꯂꯤꯇꯤꯗꯤ ꯌꯥꯝꯕ ꯈꯥꯗꯦꯗ ꯍꯥꯏꯒꯤꯗꯗꯤ ꯈ ꯍꯣꯡ ꯁꯨ ꯍꯣꯡꯕꯅꯤꯅ ꯑꯗꯨꯒ ꯗꯤꯌꯨꯁꯨ ꯁꯕꯥ ꯑꯣꯗꯔ ꯇꯧꯈ꯭ꯔꯕꯅꯦ ꯅꯍꯥꯟ
ꯑꯣ ꯑꯗꯣ ꯇꯧ ꯅꯨꯃꯤꯠ ꯀꯌꯥꯒꯨꯝꯕ ꯂꯧꯕ꯭ꯔꯥ ꯆ ꯁꯤꯗ ꯌꯥꯎꯒꯗꯧꯕꯗꯣ
ꯈꯪ ꯍꯣꯏ ꯃꯗꯤ ꯄꯨꯔꯤꯗꯤ ꯁꯦ ꯗꯁ ꯂꯑꯣꯋꯦ
ꯑꯣ ꯃꯥꯅ ꯑꯩ ꯑꯩꯁꯨ ꯀꯩꯅꯣ ꯏꯆꯦꯒꯤ ꯍꯣꯒ꯭ꯔꯨꯞ ꯑꯅꯤꯒ ꯁꯦꯟꯗꯜ ꯑꯩꯒꯤ ꯁꯦꯟꯗꯜ ꯑꯃ ꯀꯥꯛꯄꯤꯕꯅꯦꯕ ꯗ ꯁꯤꯐꯥꯎ ꯂꯥꯛ ꯇꯃ ꯑꯗꯨ ꯊꯥꯖꯕ ꯌꯥꯕ꯭ꯔꯥ ꯌꯥꯗꯕ꯭ꯔꯥ
ꯎꯝ ꯄꯤꯌꯥ ꯁꯨꯈꯔꯕꯔ ꯅꯨꯃꯤꯠꯇ
ꯁꯚꯦꯟ ꯗꯦꯖꯇꯤ ꯁꯨꯈ꯭ꯔꯦ ꯃꯥ ꯃꯥꯁꯨ ꯋꯥꯟ ꯋꯥꯟ ꯇꯨ ꯋꯤꯛꯁꯇꯤ ꯂꯧꯒꯅꯤ ꯍꯥꯏꯅ ꯍꯥꯏꯌꯦ
ꯑꯣ ꯊꯖꯥꯕꯩ ꯃꯅꯦ
ꯌꯧꯒꯦꯔꯥ ꯌꯧꯔꯣꯏꯔꯥ ꯍꯥꯏꯕꯅꯤ
ꯃꯣꯏꯒꯤꯗꯨꯗꯤ ꯌꯥꯕꯅꯦ ꯑꯗꯨꯝ
ꯅꯪ ꯀꯩꯆꯦꯟꯗꯥꯎ ꯂꯧꯕ꯭ꯔꯅꯦ
ꯅꯍꯥꯟꯅꯦ ꯑꯩꯈꯣꯏ ꯀꯣꯂꯦꯖ ꯀꯥꯕ ꯃꯇꯝꯗꯅꯦ
ꯑ
ꯇꯣꯞꯁꯨ ꯑꯩ ꯀꯗꯥꯏꯗꯔꯥ ꯑꯦ ꯃꯦꯖꯣꯔꯥꯝ ꯀꯣ ꯑꯣꯏꯒꯤꯦꯞ ꯄꯣꯠ ꯈꯔꯥ ꯈꯥꯗꯤ ꯑꯣꯔꯗꯔ ꯇꯧꯋꯦ ꯑꯗꯨꯝ ꯇꯣꯞꯁꯨ ꯑꯣꯗꯔ ꯇꯧꯈ꯭ꯔꯦ ꯅꯍꯥꯟ
ꯑꯗꯨꯝ ꯂꯥꯎꯄꯨꯗꯤ ꯂꯥꯎꯄ꯭ꯔꯥ ꯑꯝ ꯄꯩꯁꯥ ꯌꯥꯝ ꯀꯩꯅꯣ ꯇꯧꯔꯒ ꯂꯥꯛꯇ꯭ꯔꯗꯤ ꯍꯥꯏꯅ ꯑꯩ ꯄꯥꯈꯠꯄ ꯎꯝ ꯎꯝ
ꯍ ꯀꯃꯥꯏ ꯇꯁꯦꯔꯥ ꯈꯪ
ꯎ ꯇꯥꯗ꯭ꯔꯦ ꯄꯣꯠ ꯁꯤꯠꯇꯕꯁꯦ ꯁꯤꯠꯇꯕꯁꯦ ꯑꯩꯈꯣꯏ ꯀꯩꯅꯣꯗꯗꯤ ꯏꯁꯃꯣꯀꯔꯒꯨꯝꯕꯗꯣ ꯌꯣꯟꯕ꯭ꯔꯥ ꯀꯣ
ꯈꯪꯗꯦ ꯅꯣꯏꯗ ꯀꯌꯥꯔꯥ
ꯑꯩꯈꯣꯏꯗ ꯊ꯭ꯔꯤ ꯍꯟꯗ꯭ꯔꯦꯠ
ꯑ ꯑꯗꯨꯗꯤ ꯌꯥꯏꯗ ꯀꯦꯖꯤꯗꯔꯥ
ꯏꯟꯅ ꯄꯦꯀꯤꯡ ꯇꯧꯕ
ꯀꯌꯥ ꯄꯤꯁ ꯀꯌꯥ ꯆꯪꯕ꯭ꯔꯥ
ꯄꯤꯁ ꯃꯔꯤ ꯑꯩ ꯉꯥꯡꯨꯀꯣ ꯑꯩ ꯌꯦꯡꯒꯦꯀꯣ ꯀꯦꯖꯤ ꯀꯌꯥ ꯑꯣꯏꯕꯒꯨꯝ ꯎꯝ ꯀꯤꯖꯤ ꯌꯥꯎꯕ꯭ꯔꯥ ꯌꯥꯎꯗ꯭ꯔꯥ ꯀꯤꯖꯤꯗꯤ ꯌꯥꯎꯔꯥ ꯃꯣꯏꯗ ꯎꯝ ꯆꯒ
ꯄꯋꯥ ꯝꯕꯔꯥ ꯍꯥꯥ
ꯑꯧꯋꯥꯗꯤ ꯀꯁꯤ ꯀ꯭ꯔꯃ ꯑꯣꯏꯌꯦ
ꯑꯣ ꯄꯋꯥꯗꯤ ꯍꯦꯜꯂꯦꯅ ꯈ꯭ꯔꯪꯒ꯭ꯔꯗꯤ ꯑꯗꯨꯝ ꯌꯥꯏꯗ
ꯎꯝ
ꯍꯥꯎꯗꯤꯔꯤ ꯍꯧꯥꯎ꯭ꯔꯥ
ꯍꯥꯎꯔꯝꯅꯤ ꯈꯪꯗꯦ ꯆꯗꯔꯤ
ꯅꯪ ꯅꯪꯁꯨ ꯆꯥꯅꯤꯡꯉꯗꯤ ꯂꯥꯎꯕ ꯇꯥꯕ꯭ꯔꯥ
ꯍꫭꯏꯅꯦ ꯂꯧꯕ ꯇꯥꯕꯅꯤꯅ ꯑꯗꯨꯝ ꯂꯧꯋꯦꯗ ꯄꯨꯔꯛꯄ ꯅꯨꯃꯤꯠꯇꯨꯁꯨ ꯎꯝ ꯀꯔꯤ ꯀꯔꯤꯗ ꯄꯨꯔꯛꯄꯗꯣ ꯑꯗꯨꯝ ꯑꯩꯈꯣꯏꯅ ꯆꯥꯒꯦ ꯍꯥꯏꯔꯗꯤꯝ ꯏꯟꯁꯥꯡ ꯌꯣꯟꯕ ꯌꯥꯗꯕꯗꯣ ꯑꯃꯨꯛꯀ ꯆꯥꯕꯗꯤ ꯌꯥꯕ ꯌꯣꯟ ꯁꯤ ꯀꯩꯅꯣꯝ ꯐꯔꯛ ꯇꯥꯕꯗꯣꯒꯨꯝꯕꯗꯣ
ꯅꯪꯒꯤꯗꯤ ꯑꯗꯨꯝ ꯈꯔ ꯐꯥꯏꯔ ꯅ ꯆꯥꯡ ꯄꯤꯈꯔꯥ ꯈꯔꯥꯗ ꯑꯗꯨꯝ ꯐ꯭ꯔꯤꯗ ꯐꯪꯉ꯭ꯔꯗꯤ
ꯎꯝ ꯍꯣꯏ ꯑꯗꯨꯒꯒ ꯀꯩꯅꯩꯅꯣ ꯎꯝ ꯀꯔꯤ ꯍꯥꯏꯩꯕ꯭ꯔꯥꯠꯇ ꯄꯟꯊꯦꯜ ꯀꯨꯞꯃꯅꯤ ꯂꯣꯏ ꯌꯦꯂꯣ ꯑꯣꯏꯈ꯭ꯔꯕꯅꯦ
ꯎꯝ
ꯑꯗꯨꯍ ꯀꯪꯍꯟꯒꯦ ꯍꯥꯏꯅ ꯁꯦꯝꯂꯒ ꯂꯩ ꯑꯗꯨꯁꯨ
ꯑꯣ ꯅꯨꯡꯁꯥ ꯌꯥꯝ ꯁꯥꯔꯗꯤꯦ ꯍꯣꯏ ꯍꯥꯎꯅꯦ ꯑꯗꯣ ꯑꯗꯨꯒꯤ ꯌꯦꯟꯖꯥꯡꯁꯨ ꯁꯧꯒ꯭ꯔꯤꯗꯣ
ꯁꯧꯒꯔꯤ ꯗꯨꯒ ꯀꯣ ꯑꯩꯗꯤ ꯎꯝ ꯆꯒꯦꯝ ꯇꯧꯔꯒ ꯆꯥꯅꯤꯡꯕꯅꯦ ꯑꯗꯣ ꯑꯁꯤ ꯁꯤ ꯑꯁꯥꯕꯁꯤꯅ ꯍꯥꯞꯄꯒ ꯁꯧꯒꯔꯤ ꯍꯥꯞꯄ ꯑꯗꯨꯒ ꯆꯒꯦꯝ ꯍꯥꯞꯄ ꯃꯄꯣꯛ ꯈꯔ ꯍꯥꯞꯄ
ꯎꯝ ꯍꯥꯎ ꯠꯇ꯭ꯔꯗꯤ
ꯍꯧꯅꯤ ꯍꯥꯏꯅ ꯑꯗꯨꯒꯤ ꯑꯩꯈꯣꯏꯒꯤ ꯍꯧꯖꯤꯛ ꯆꯥꯕꯒꯤ ꯆꯦꯡꯗꯨꯗꯤ ꯆꯒꯦꯝ ꯊꯣꯡꯕ ꯌꯥꯗꯕ
ꯑ
ꯕꯥꯁꯃꯇꯤꯒꯤ ꯇꯥꯏꯞꯇ ꯑꯣꯏꯕ
ꯎꯝ ꯅꯣꯏꯁꯦ ꯏꯟꯗꯁꯟꯅ ꯊꯣꯡꯕ꯭ꯔꯥ ꯒꯦꯁꯇꯅ ꯊꯣꯡꯕ꯭ꯔꯥ
ꯦꯁꯇ ꯊꯣꯡꯕꯅꯦ ꯇ ꯒꯁ ꯈꯨꯠꯇꯗ
ꯑꯗꯨꯅꯦ ꯏꯟꯗꯁꯥꯟꯒꯨꯝꯕꯥ ꯔ ꯀꯥꯔꯒꯨꯝꯕ ꯄꯥꯏꯌꯣ
ꯍꯅꯦ
ꯔꯥꯏꯁ ꯀꯨꯀꯔꯗꯣ ꯔꯥꯏꯁꯣ ꯀꯥꯗ ꯄꯥꯏꯌ ꯔꯥꯏꯁꯣ ꯀꯥꯔꯒꯤ ꯆꯥꯛꯗꯦ ꯑꯗꯨꯝ ꯌꯥꯏꯔ ꯔꯥꯏꯁ ꯀꯨꯀꯔ ꯍꯥꯏꯁ ꯁꯣ ꯎꯝ ꯀꯔꯤꯒꯤꯔꯥ ꯑꯩꯈꯣꯏꯅ ꯏꯁꯇꯤꯜꯒꯤ ꯄꯥꯏꯗꯕꯗꯣ ꯏꯁꯇꯤꯜꯒꯤ ꯅꯠꯇꯕ ꯆꯥꯛ ꯈꯕ ꯂꯥꯏꯦꯅ ꯑꯗꯨꯗꯣ ꯄꯥꯏꯌꯣ ꯒꯦꯁꯇꯣ ꯅꯣꯏꯗ ꯀꯌꯥꯔꯥ
ꯇꯨ ꯍꯟꯗ꯭ꯔꯦꯠ ꯇꯨ ꯍꯟꯗ꯭ꯔꯦꯠ ꯇ꯭ꯋꯦꯟꯇꯤꯅꯦ ꯀꯦꯖꯤ ꯑꯃꯗ ꯀꯦꯖꯤ ꯀꯦꯖꯤ ꯑꯣꯏꯅ ꯌꯣꯜꯂꯦꯕ ꯀꯩꯅꯣ ꯑꯩꯈꯣꯏꯗꯗꯤ ꯐꯤꯐꯇꯤ ꯍꯣꯏ ꯐꯤꯐꯤ ꯐꯤꯐꯇꯤ ꯐꯤꯐꯇꯤ ꯀꯦꯖꯤ ꯑꯗꯨꯝ ꯌꯣꯂꯦꯅ ꯑꯩꯣꯏ ꯐꯤꯐꯇꯤꯔ ꯑꯩꯈꯣꯏꯗꯤ ꯀꯌꯥꯔꯥ ꯌꯣꯟꯕꯗꯣ ꯦꯁꯇꯣ ꯑꯩꯈꯣꯏ ꯦꯁꯇꯣ ꯃꯣꯏ ꯆꯥꯎ ꯆꯥꯎꯕ ꯀꯩꯅꯣ ꯇꯧꯋꯦꯅ ꯑꯩꯈꯣꯏꯗꯗꯤ ꯁꯗꯤꯒ꯭ꯁ ꯁꯤꯂꯤꯗꯔ ꯃ ꯆꯆꯥ ꯃꯆꯥ ꯑꯣꯏꯌꯦꯕ ꯑꯗꯨꯒ ꯑꯩꯈꯣꯏꯅ ꯀꯦ ꯖꯤ ꯀꯦ ꯖꯤ ꯑꯣꯏꯅ ꯑꯗꯨꯝ ꯁꯤꯜ ꯇꯧꯋꯦꯕ ꯒꯦꯁꯇꯣ
ꯑꯣ ꯑꯣ ꯑꯣ
ꯑ ꯀꯦ ꯖꯤ ꯑꯃꯁꯨ ꯇꯧꯕ ꯀꯥꯟꯗ ꯀꯦꯖꯤ ꯑꯃꯗꯨ ꯇꯨ ꯐꯤꯐꯇꯤꯅꯦꯕ ꯑꯗꯨꯣ ꯆꯥꯎꯕꯗꯨꯅ ꯌꯥꯝ ꯑ ꯀꯩꯅꯣ ꯇꯧꯋꯦꯅ ꯑꯗꯨꯗꯨ ꯃꯆꯥ ꯀꯦꯖꯤ ꯑꯅꯤ ꯨꯝꯕ ꯀꯩꯅꯣ ꯇꯧꯕ ꯀꯥꯟꯗ ꯇꯨ ꯋꯤꯛꯁ ꯊ꯭ꯔꯤ ꯊ꯭ꯔꯤ ꯋꯤꯛꯁ ꯑꯦꯠꯂꯤꯁ ꯑꯗꯨꯒꯨꯝꯕ ꯈꯛꯇ ꯆꯠꯂꯦꯕ
ꯑ ꯑꯗꯣ ꯏꯟ ꯁꯥꯟꯗꯒ ꯄꯥꯏꯔꯛꯑꯣ ꯏꯟꯗꯛꯁꯟꯅꯤ ꯂꯥꯏꯠ ꯕꯤꯜꯗꯤ ꯍꯣꯏ ꯌꯥꯝ ꯆꯥꯏꯌꯦ ꯑꯗꯨ ꯑꯣꯏꯔꯁꯨ ꯀꯔꯤꯅꯣ ꯑꯃꯗꯣ ꯔꯥꯏꯁ ꯀꯨꯀꯔꯗꯣ ꯄꯥꯏꯣ
ꯔꯥꯏꯁ ꯀꯨꯀꯔꯗꯣ ꯀꯔꯤ ꯕ꯭ꯔꯦꯟꯅ ꯀꯩꯅꯣ ꯇꯧꯕ꯭ꯔꯥ ꯐꯕ꯭ꯔꯥ ꯐꯗꯕ꯭ꯔꯥ
ꯈꯪꯗꯦꯗ ꯂꯤꯁꯤꯡ ꯇꯨ ꯊꯥꯎꯖꯟ ꯊ꯭ꯔꯤ ꯊꯥꯎꯖꯟꯒꯨꯝꯕ ꯆꯪꯈ꯭ꯔꯗꯤ ꯑꯗꯨꯝ ꯌꯥꯔꯅꯤꯗ
ꯑꯗꯣ ꯅꯠꯇꯦ ꯔꯥꯏꯁ ꯀꯨꯀꯔꯒꯤ ꯂꯤꯇꯔꯗꯣ ꯑ ꯌꯥꯝ ꯆꯥꯎ ꯂꯩꯇꯕ ꯑꯩꯈꯣꯏꯗꯤ ꯃꯤ ꯌꯥꯝꯕꯅꯤꯅ ꯈꯔ ꯆꯥꯎꯕ ꯄꯥꯝꯕ ꯇꯨ ꯂꯤꯇꯔꯒꯨꯝꯕ ꯑꯣꯏꯔꯗꯤ ꯀꯌꯥ ꯑꯣꯏꯒꯦꯔꯀꯣ
ꯇꯨ ꯂꯤꯇꯔ ꯊ꯭ꯔꯤ ꯊꯥꯎꯖꯟ ꯇꯨ ꯊꯥꯎꯖꯟ ꯂꯥꯏꯇ꯭ꯔꯗꯤ ꯇꯨ ꯇ ꯐ꯭ꯔꯤ ꯂꯤ ꯏꯁꯇꯥꯔ ꯐꯣꯔ ꯐꯥꯏꯚꯒꯤ ꯐꯥꯎ ꯂꯥꯛꯑꯦ
ꯑꯗꯨ ꯑꯗꯨꯅꯦ ꯑꯗꯨꯕꯨ ꯇꯨ ꯂꯤꯇꯔꯒꯨꯝꯕꯗ ꯆꯦꯡꯗ ꯀꯌꯥꯒꯨꯝꯕ ꯆꯪꯒꯦꯔꯥ
ꯇꯨꯡ ꯇ ꯇꯨꯡ ꯂꯤ ꯇꯥꯗꯤ ꯀꯣ ꯌꯥꯝ ꯆꯪꯉꯣꯏꯗ ꯗꯗꯤꯌꯎꯒꯤꯗꯣ ꯇꯨ ꯄꯣꯏꯟ ꯐꯥꯏꯚ ꯇꯨ ꯂꯤꯇꯔꯁ ꯑꯗꯣ ꯃꯤ ꯑꯅꯤ ꯅꯣꯏꯗꯣ ꯃꯤ ꯀꯌꯥ ꯂꯩꯕ
ꯈꯣꯏꯗꯤꯃꯤ ꯔꯨꯛꯅꯦ
ꯌꯦꯁ ꯑꯗꯨꯗꯨꯗꯤ ꯐꯥꯏꯚ ꯂꯤꯇꯔꯒꯤꯗꯣ ꯂꯥꯛꯑꯣ
ꯍꯁꯕꯤꯇꯥꯔ ꯑꯗꯣ ꯀꯔꯤ ꯑꯦꯞꯁꯇ ꯐꯪꯕ꯭ꯔꯅꯦ ꯏꯁꯇꯣ ꯑꯩ ꯐ꯭ꯂꯤꯞꯀꯥꯔꯗꯠꯇ ꯊꯤꯌꯦꯦ ꯐꯪꯗꯦ
ꯑꯣ ꯅꯣꯏ ꯗꯨꯀꯥꯟꯗ ꯇꯠ ꯄꯩ ꯌꯥꯗ
ꯑꯁꯤꯒꯨꯝꯕ ꯌꯣꯟꯕ ꯗꯨꯀꯥꯟ ꯃꯅꯥꯛꯇ ꯂꯩꯗꯕ ꯁꯤꯕꯤ ꯊꯤ ꯍꯪꯗꯣ ꯂꯕꯣꯗꯕ
ꯀꯥꯟꯗꯅ ꯑꯩꯈꯣꯏ ꯑꯩꯈꯣꯏ ꯃꯤꯠꯅꯌꯦ ꯒ ꯂ ꯇ ꯅꯗꯤ ꯐꯥꯗꯤ ꯐꯥꯌꯦ
ꯍꯣꯏꯅꯦ ꯑꯗꯨ ꯂꯥꯎꯒꯦ ꯍꯥꯏꯅ ꯅꯍꯥꯟꯗꯤ ꯊꯤ ꯊꯤꯕꯅꯦꯕ ꯐꯪꯗꯕ ꯀꯔꯤ ꯁꯕꯖꯤ ꯃꯥꯔꯀꯦꯠ ꯀꯨꯝꯕ ꯀꯩꯀꯥ ꯃꯥꯔꯀꯦꯠꯀꯨꯝꯕꯗꯨ ꯃꯅꯥꯛꯇꯗꯤ ꯊꯤꯔꯒ ꯐꯪꯗꯦ ꯑꯣ ꯀꯗꯥꯏꯗ ꯀꯗꯥꯏꯗ ꯌꯣꯟꯒꯦꯔꯥ ꯍꯥꯏꯕꯁꯨ ꯈꯪꯗꯕ ꯉꯥꯛꯇ
ꯕꯨꯍꯟ ꯕꯨꯍꯟ ꯃꯟ ꯊꯥꯂꯤꯈꯣꯏꯁꯨ ꯃꯥꯒꯤ ꯃꯃꯥꯟꯅꯕꯤꯗꯁꯨ ꯃꯣꯏ ꯑꯅꯤ ꯈꯔ ꯆꯥꯟꯅꯗꯕ ꯃꯥꯜꯂꯦ
ꯀꯗꯝ ꯃꯥꯗꯣ ꯃꯨꯠ ꯁ꯭ꯋꯤꯡ ꯌꯥꯝ ꯇꯧꯋꯦ ꯍꯥꯏꯌꯦ
ꯃꯥꯗ ꯎꯝ ꯑꯩꯗꯤ ꯑ ꯑꯗꯨ ꯁ꯭ꯀꯨꯜꯗꯣ ꯐꯥꯗꯤ ꯐꯥꯔꯗꯤ ꯑꯗꯨꯝ ꯂꯩꯥꯏꯈ꯭ꯔꯅꯤ ꯍꯥꯏꯕꯅꯦꯃ
ꯎꯝ ꯑꯗꯨ ꯃꯃꯥꯟꯅꯕꯤꯗꯨꯗꯤ
ꯈꯪꯗꯦ ꯈꯥꯡꯒꯦꯗꯈꯣꯣꯏ ꯅ ꯆꯪꯉꯗꯤꯀꯣꯛ ꯑꯃꯗ ꯂꯥꯏꯕ ꯌꯥꯔꯗꯤ ꯑꯗꯨꯝ ꯇꯥꯏꯕ ꯌꯥꯏ ꯑꯩꯈꯣꯏꯁꯨ ꯑꯁꯤꯗ ꯂꯥꯏꯔꯒ
ꯍꯣꯏ ꯍꯣꯏ ꯑꯗꯨꯗ ꯏꯟꯇꯔꯚꯤꯌꯨ ꯂꯧꯔꯒ ꯂꯣꯏ ꯂꯣꯏꯔꯀꯥꯟꯗ ꯑꯗꯨꯝ ꯆꯪꯕ ꯌꯥ ꯆꯪꯕꯅ ꯐꯩꯌꯦ ꯅꯠꯇ꯭ꯔꯗꯤ ꯀꯩꯅꯣ
ꯑꯗꯨ ꯇ ꯇꯔꯥꯗꯤ ꯌꯥꯗꯦ
ꯃꯤ ꯄꯨꯂꯞ ꯂꯩꯁꯦ ꯍꯥꯏꯕꯗꯨꯗꯤ ꯌꯥꯒꯗꯧꯕ ꯃꯥꯟꯗꯦ ꯑꯗꯨꯕꯨ ꯑꯅꯤ ꯑꯅꯤꯒꯨꯝꯕꯗꯤ ꯂꯩꯕ ꯌꯥꯏꯌꯦꯅ
ꯍꯣꯏ ꯑꯅꯤ ꯑꯅꯤꯒꯨꯝꯕꯗꯤ ꯌꯥꯏꯌꯦꯦ
ꯄꯨꯜꯂꯞ ꯂꯩꯁꯦ ꯍꯥꯏꯔꯗꯤ ꯀꯩꯅꯣ ꯐꯔꯛ ꯇꯥꯕꯅꯦꯕ
ꯑꯅꯤ ꯑꯅꯤꯒꯨꯝꯕ ꯂꯥꯏꯔꯒ ꯑꯗꯨꯝ ꯄꯨꯟꯕ ꯌꯥꯏꯅ ꯑꯃꯛ
ꯍꯣꯏ ꯋꯀꯦꯟ ꯈ ꯗꯤ ꯌꯥꯝ ꯅꯨꯡꯉꯥꯏꯌꯦ ꯑꯗꯣ ꯁꯦꯇꯔꯗꯦ ꯁꯟꯗꯦ ꯁꯨꯇꯤ ꯁꯨꯇꯤ ꯄꯤꯕꯅꯤꯅ
ꯍ ꯁꯀꯨ ꯌꯥꯝ ꯃ ꯑꯗꯨꯃꯥꯏꯅ ꯇꯥꯎꯕ ꯃꯥꯜꯂꯦ ꯄꯗ
ꯎꯝ
ꯃꯣꯏꯅ ꯍꯥꯅꯨ ꯇꯥꯎꯕ ꯎꯝ ꯁ꯭ꯀꯨꯜꯗꯨꯁꯨ ꯁꯇꯔꯗꯦꯗ ꯁꯨꯇꯤ ꯑꯣꯏꯑ ꯑꯗꯨ ꯑꯣꯏꯔꯁꯨ ꯁ꯭ꯀꯨꯜ ꯑꯗꯨꯝ ꯆꯠꯂꯦ ꯍꯥꯏꯌꯦꯅ ꯑꯣꯖꯥ ꯉꯥꯛꯇ ꯑꯗꯨꯗꯤ ꯀ꯭ꯂꯥꯁ ꯂꯥꯎꯗ꯭ꯔꯗꯤ ꯑꯗꯨꯝ ꯅꯨꯡꯉꯥꯏꯅꯤꯅ
ꯎꯝ ꯃꯣꯏꯒꯤ ꯁ꯭ꯀꯨꯜꯗꯨꯗꯤ ꯀꯩꯅꯣ ꯑꯅꯧꯕ ꯍꯥꯡꯕꯅꯤꯅ ꯁ꯭ꯀꯨꯜ ꯃꯣꯏꯅ ꯍꯥꯟꯅ ꯇꯧꯕꯤꯕ ꯁ꯭ꯀꯨꯜꯗꯣ ꯀ꯭ꯂꯥꯁ ꯀꯌꯥꯗꯒꯤ ꯑꯗꯨꯝ ꯇꯥꯏꯃꯤꯡ ꯇꯥꯏꯃꯤꯡꯗꯣ ꯇꯥꯏꯝ ꯄꯨꯡ ꯀꯌꯥꯗꯒꯤ ꯍꯕ꯭ꯔꯥ ꯄꯨꯡ ꯀꯌꯥꯗ ꯂꯣꯏꯕ꯭ꯔꯥ ꯍꯥꯏꯅ ꯍꯪꯉꯛꯑꯦꯍꯦ ꯑꯗꯨꯒꯤ ꯑꯗꯨꯒꯤ ꯇꯥꯏꯃꯤꯡꯗꯗꯤ ꯃꯣꯏꯁꯨ ꯑꯗꯨꯝ ꯆꯠꯄ ꯃꯥꯜꯂꯦ ꯅꯪ ꯑꯗꯨꯋꯥꯏꯗ ꯍꯥꯎꯋꯦ ꯑꯗꯨꯒ ꯇꯨꯋ ꯊꯔꯇꯤ ꯇꯨ ꯇꯨ ꯊꯔꯇ ꯐꯥꯇꯤ ꯇꯨ ꯊꯥꯔꯇꯤꯒꯨꯝꯕꯗ ꯂꯣꯏꯌꯦ ꯍꯥꯏꯕꯒꯤ ꯑꯗꯨꯝ ꯇꯨ ꯊꯥꯔꯇꯤꯒꯨꯝꯕꯝ ꯂꯣꯏꯕ ꯃꯥꯜꯂꯦ
ꯑꯣ ꯃꯣꯏꯗꯣ ꯃꯣꯏꯒꯤ ꯃꯅꯥꯛꯇ ꯕꯤꯜꯗꯤꯡ ꯆꯥꯎ ꯑꯕ ꯑꯃ ꯂꯥꯛꯑꯦ ꯍꯥꯏꯑꯌꯦ ꯁ꯭ꯀꯨꯜ ꯑꯅꯥꯎꯕ ꯁꯦꯝꯃꯦ ꯍꯥꯏꯑ ꯑꯗꯣ ꯅꯦꯛꯁ ꯏꯌꯥꯔꯒꯨꯝꯕꯂ ꯑꯗꯨ ꯑꯣꯏꯔꯗꯤ ꯃꯤ ꯌꯥꯝ ꯥꯎꯒꯅꯤ ꯍꯥꯏꯌꯦ
ꯑꯥ
ꯃꯣꯏ ꯂꯥꯏ ꯂꯥꯏ ꯃꯣꯏ ꯂꯩꯐꯝꯒꯤ ꯃꯅꯥꯛꯇ ꯕꯤꯜꯗꯤꯡ ꯆꯥꯎꯕ ꯑꯅꯥ ꯇꯧꯋꯦ ꯍꯥꯏꯌꯦ ꯃ ꯊꯟꯗ ꯃ ꯄꯨꯔꯥ ꯍꯤꯡꯡꯁꯦꯀꯣ ꯍꯧꯖꯤꯦꯛꯁꯨ
ꯑꯩ ꯑꯩꯗꯤ ꯇꯥꯏꯃꯤꯡ ꯌꯦꯡꯉꯣ